ꯑꯣ ꯄꯤꯔꯛꯕ꯭ꯔꯣ ꯉꯁꯤꯕꯨ ꯀꯃꯥꯏꯅ ꯇꯧꯒꯦ
ꯑꯁ ꯍꯧꯒꯠꯄꯅꯤ ꯉꯁꯥꯏ ꯑ ꯅꯣꯡꯉꯥꯟꯕꯗꯤ ꯍꯧꯒꯠꯂꯦꯗ ꯍꯥꯏꯗꯤ ꯅꯣꯡꯉꯥꯟꯗꯦ ꯀꯔꯤꯔꯝꯗꯦ ꯄꯨꯡ ꯑꯍꯨꯝꯗ ꯍꯧꯒꯠꯂꯛꯑꯦ ꯃꯣꯏ ꯐꯣꯟ ꯌꯦꯡꯕꯒꯤꯀꯣ ꯑꯗꯨꯒ ꯑꯩꯕꯣ ꯏ ꯃꯉꯠꯇꯤ ꯌꯥꯎꯗ꯭ꯔꯦ ꯄꯨꯡ ꯑꯗꯤ ꯍꯧꯒꯠꯂꯦ ꯑꯗꯨꯒ ꯃꯣꯏ ꯂꯥꯡꯕ ꯈꯣꯠꯄ ꯇꯧꯔꯛꯄꯗꯣ ꯑꯗꯩ ꯑꯗꯨꯝ ꯃꯤꯀꯞ ꯊꯣꯛꯑꯒ ꯂꯩꯔꯦ ꯑꯗꯨꯗꯒꯤ ꯄꯨꯡ ꯃꯔꯤ ꯁ꯭ꯋꯥꯏꯗꯕꯨꯗꯤ ꯑꯩꯁꯨ ꯕꯣꯏ ꯃꯛꯇꯪ ꯌꯦꯡꯉꯨꯔꯦ ꯑꯗꯒꯤ ꯏꯃꯥꯟꯅꯕ ꯑꯃꯁꯨ ꯕꯣꯟꯗ ꯌꯥꯝ ꯅꯨꯡꯉꯥꯏꯕ ꯍꯥꯏꯇꯥꯔꯦ ꯉꯁꯤꯗꯣ ꯑꯃꯅ ꯑꯃꯨꯛ ꯆꯟꯅ ꯑꯃꯅ ꯑꯃꯨꯛ ꯍꯟꯗꯣꯛ ꯑꯃꯅ ꯑꯃꯨꯛ ꯆꯟꯅ ꯑꯃꯅ ꯑꯃꯨꯛ ꯍꯟꯗꯣꯛ ꯑꯩꯅꯁꯨ ꯌꯥꯝ ꯄꯥꯝꯖꯕ ꯂꯝꯁꯨ ꯑꯣꯏꯕ ꯑꯗꯨꯒ ꯁꯥꯟꯅꯔꯤꯕ ꯑꯃꯗꯨꯕꯨꯗꯤ ꯑꯅꯧꯕ ꯍꯟꯗꯛ ꯈꯛꯇꯪ ꯃꯣꯏ ꯀꯩꯅꯣ ꯀ꯭ꯋꯥꯂꯤꯐꯥꯏ ꯑꯣꯏꯕꯅꯦꯕ ꯑꯗꯨ ꯑꯣꯏꯇꯥꯥꯔꯁꯨ ꯌꯥꯝ ꯐꯖꯅ ꯁꯥꯟꯅꯕꯗꯣ ꯃꯣꯏꯒꯤ ꯍꯥꯏꯗꯤꯤ ꯕꯣꯟ ꯐꯥꯔꯤꯕ ꯃꯤꯗꯨ ꯌꯥꯝ ꯍꯩꯕꯗꯨ ꯑꯣꯏꯌꯦꯕꯀꯣ ꯑꯗꯒꯤ ꯃꯣꯏꯁꯦ ꯈꯪꯗꯦ ꯌꯥꯝ ꯅꯨꯡꯉꯥꯏꯕ ꯑꯣꯏꯕꯗꯣ ꯑꯃ ꯑꯣꯏꯌꯦ ꯑꯗꯨꯝ ꯌꯦꯡꯈ꯭ꯔꯗꯤ ꯌꯥꯝ ꯅꯨꯡꯉꯥꯏꯕ ꯑꯣꯏꯕꯗꯣ ꯑꯗꯨꯃꯥꯏꯅ ꯌꯦꯡꯉ ꯂꯩꯔꯦ ꯊꯦꯡꯨ ꯊꯦꯡꯖꯤꯜꯂꯛꯕ ꯄꯨꯡꯗꯣ ꯃꯉꯥ ꯃꯈꯥꯏ ꯑꯗꯨꯃꯥꯏꯅ ꯇꯥꯔꯦ ꯃꯥꯟꯅꯕꯗ ꯑꯩꯅ ꯍꯥꯏꯐꯦꯠ ꯍꯪꯉꯦ꯫ ꯕꯣꯜ ꯂꯣꯏꯔ ꯆꯠꯁꯤꯔꯥ ꯈꯣꯠꯁꯤꯔꯥ ꯑꯗꯩ ꯅꯣꯡꯁꯨ ꯍꯥꯏꯐꯦꯠ ꯇꯥꯔꯛꯄ ꯑꯗꯨꯝ ꯑꯩꯅ꯫ ꯅꯣꯡ ꯑꯗꯨꯝ ꯍꯥꯏꯗꯤ ꯊꯣꯏꯗꯧ ꯃꯥꯜꯂꯦꯗ ꯍꯥꯏꯔꯦ ꯈꯜꯂꯛꯄ ꯃꯇꯝꯗꯅꯤꯅꯦ꯫ ꯋꯥꯗꯒ ꯐꯣꯟ ꯇꯧꯔꯦ ꯑꯗꯨꯗꯨꯒ ꯆꯤꯡꯗ ꯆꯠꯂꯨꯔꯦ꯫
ꯑꯣ ꯑꯗꯨ ꯀꯩꯅꯣ ꯇꯧꯗꯦ ꯍꯣꯏ ꯀꯩꯒꯨꯝꯕ ꯉꯁꯤ ꯕꯣꯜꯗꯨꯕꯨ꫰꫰ ꯍꯥꯏꯕꯗꯤ ꯍꯟꯗꯛꯇ ꯅꯧꯅ ꯀ꯭ꯋꯥꯂꯤꯐꯥꯏ ꯇꯧꯕ ꯇꯤꯝꯗꯨꯅ ꯊꯣꯏꯔꯝꯃꯣꯅꯦ꯫ ꯂꯣꯏꯅꯅꯤ ꯍꯥꯏꯕ ꯋꯥꯔꯤꯁꯦ ꯍꯥꯏꯕꯗꯤ ꯌꯥꯝꯅ ꯈꯪꯗꯦ꯫ ꯌꯥꯝ ꯑꯐꯥꯎꯕ ꯃꯃꯥꯡꯗ ꯂꯧꯈꯤꯕ ꯃꯃꯥꯡꯗ ꯋꯥꯂ ꯀꯞ ꯂꯧꯈꯤꯕ ꯇꯤꯝꯗꯨꯕꯨ ꯊꯣꯏꯔꯝꯃꯒ ꯍꯧꯖꯤꯛꯀꯤꯗꯨꯅ ꯀꯥꯈꯤꯕ ꯑꯣꯏꯔꯒꯗꯤ ꯑꯁ ꯃꯩ ꯆꯠ ꯀꯗꯧꯕꯅꯦꯕ ꯅꯠꯇ꯭ꯔꯥ ꯑꯁ ꯁꯥꯎꯅꯕꯒꯁꯦ ꯂꯣꯏꯗꯣꯏꯅꯦ ꯑꯗꯨꯅꯦ ꯉꯁꯥꯏ꯫ ꯉꯁꯥꯏꯗꯒꯤ ꯍꯟꯗꯣꯛ ꯍꯟꯖꯤꯝꯒ ꯁꯨꯝ ꯁꯥꯟꯅꯔꯝꯕꯗꯒꯤ꯫ ꯃꯌꯥꯝꯁꯨ ꯂꯣꯏꯟ ꯄꯥꯈꯠꯅꯔꯕꯅꯦꯕ ꯑꯅꯤ ꯑꯃ ꯁꯨꯃꯥꯏꯅ ꯂꯩꯔꯀꯥꯟꯁꯤꯗ ꯑꯅꯤ ꯑꯅꯤꯃꯨꯛ ꯂꯩꯈꯤꯕꯗꯣ꯫ ꯑꯗꯩ ꯄꯥꯈꯠꯅꯕꯗꯩꯗꯤ ꯑꯁ ꯇꯨꯃꯤꯟ ꯇꯨꯃꯤꯟ ꯇꯨꯃꯤꯟ ꯌꯦꯡꯅꯔꯤꯁꯦ ꯋꯥꯒꯁꯦ ꯆꯦꯛ ꯃꯨꯛ ꯂꯥꯎꯅꯗꯕꯤꯗ꯫ ꯑꯗꯨꯒ꯫ ꯂꯥꯁꯇ ꯑꯗꯨꯃꯥꯏꯅ ꯆꯟꯁꯤꯟꯈꯤꯕꯒꯤꯗꯤ ꯑꯁ ꯀꯩꯅꯣ ꯉꯥꯛꯇꯪ ꯑꯗꯨꯗ ꯂꯥꯎꯅꯕ ꯃꯌꯥꯝꯁꯦ ꯃꯌꯥꯝꯁꯦ꯫ ꯍꯣꯏ ꯑꯗꯨꯅꯦ ꯑꯗꯨꯝ ꯅꯨꯡꯉꯥꯏꯕꯅꯦ꯫ ꯑꯩꯅ ꯄꯥꯝꯖꯕ ꯇꯤꯝꯗꯒ ꯁꯞꯄꯣꯔꯠ ꯇꯧꯔꯒ ꯇꯧꯕ ꯍꯥꯏꯕꯁꯦ꯫ ꯌꯦꯡꯗꯦ ꯍꯥꯏꯕꯩ ꯋꯥꯅꯦ ꯉꯁꯥꯏ ꯉꯥꯏꯍꯥꯛꯇꯪ ꯌꯦꯡꯈꯤꯕꯗꯗꯤ ꯑꯗꯨꯝ ꯌꯦꯡꯉꯒ ꯂꯩꯅꯤꯡꯗꯔꯦ ꯇꯧꯕꯅꯦꯕ ꯈꯪꯕ꯭ꯔꯥ꯫ ꯑꯗꯨꯝ ꯌꯦꯡꯅꯤꯡꯕꯅꯦꯕ ꯑꯗꯣ ꯆꯥꯛ ꯏꯁꯤꯡꯗꯤ ꯀꯃꯥꯏꯅ ꯇꯧꯔꯒꯦ ꯉꯁꯤꯕꯣ꯫
ꯆꯥꯛ ꯂꯣꯏꯈ꯭ꯔꯦꯗ ꯑꯥꯈꯣꯏ ꯏꯅꯥꯎꯄ ꯃꯣꯏ ꯀꯩꯅꯣꯗꯨ ꯫ ꯆꯥꯗꯤꯦ ꯆꯥꯗ꯭ꯔꯤ ꯉꯥꯛꯇꯪ ꯂꯩꯔ ꯆꯥꯔꯅꯤ ꯑꯩꯈꯣꯏ ꯁꯕꯣꯠ ꯊꯣꯡꯉꯦ ꯑꯗꯒꯤ ꯁꯦꯕꯣꯠ ꯑꯃ ꯀꯩꯅꯣ ꯍꯥꯏꯕ ꯂꯤꯟ ꯃꯥꯟꯕꯤꯗꯣ꯫ ꯑꯗꯣ ꯅꯪꯗꯤ ꯀꯩ ꯆꯥꯔꯒꯦ ꯑꯌꯨꯛꯀꯤꯗꯤ꯫
ꯑꯌꯨꯛꯀꯤꯗꯤ ꯑꯩ ꯑꯗꯨꯝ ꯀꯩꯅꯣ ꯇꯧꯔꯦ ꯑꯩ ꯆꯥ ꯊꯛꯐꯝ ꯊꯣꯛꯄ ꯊꯥꯛꯑꯦ ꯉꯁꯤꯕꯨꯗꯤ꯫ ꯀꯩꯅꯣ ꯇꯧꯋꯦ ꯇꯟ ꯇꯟ ꯈꯔ ꯂꯩꯔꯛꯑꯦ ꯑꯩꯈꯣꯏ꯫ ꯑꯩꯈꯣꯏ ꯐꯥꯗꯔꯅ ꯑꯗꯨꯗꯒꯤ ꯇꯟꯗꯣ ꯇꯟ ꯃꯆꯥ ꯃꯆꯥ ꯇꯧꯔꯒ ꯑꯃ ꯂꯩꯕꯅꯦꯕꯀꯣ ꯑꯥ ꯀꯩꯅꯔꯣꯝꯗꯒꯤ꯫ ꯍꯥꯎꯕ ꯅꯠꯇꯕ ꯃꯣꯏꯒꯤ ꯇꯝꯗꯣ ꯑꯗꯨꯗꯣ ꯆꯥꯔꯦ꯫ ꯑꯗꯣ ꯉꯁꯤꯗꯤ ꯑꯩꯈꯣꯏꯒꯤ ꯃꯦꯅꯥꯃꯤꯛꯁ ꯇꯥꯏꯌꯦꯕꯀꯣ ꯍꯥꯏꯕꯗꯤ꯫ ꯑꯩꯕꯨꯗꯤ ꯑꯩꯈꯣꯏꯕꯨꯗꯤ ꯑꯗꯨꯝ ꯆꯥꯕ ꯑꯗꯨ ꯑꯣꯏꯔꯒꯁꯨ ꯑꯩꯈꯣꯏ ꯏꯃꯨꯡꯗ ꯆꯥꯗꯕ ꯌꯥꯎꯕꯅꯤꯅ꯫ ꯄꯨꯂꯞ ꯆꯥꯃꯤꯟ ꯊꯣꯡꯕꯗꯣ ꯑꯥ ꯃꯊꯦꯜ ꯃꯊꯦꯜ ꯅꯥꯏꯗꯅꯕ ꯑꯗꯨꯝ ꯄꯨꯟꯅ꯫ ꯆꯝꯅ ꯆꯥꯕ ꯌꯥꯗꯧꯕ ꯑꯃ ꯑꯗꯨꯝ ꯊꯣꯡꯉꯗꯧ ꯃꯥꯜꯂꯦ ꯀꯩ ꯊꯣꯡꯗꯣꯏꯅꯣꯗꯤ ꯈꯪꯗ꯭ꯔꯦꯕꯀꯣ ꯑꯩꯁꯨ꯫ ꯑꯗꯣ ꯑꯗꯨꯃꯥꯏꯅ ꯇꯧꯔꯅꯤ ꯑꯩꯅ ꯈꯟꯕꯗ ꯄꯥꯐꯣꯔ ꯒꯨꯝꯕꯔꯥ ꯕꯗꯥꯝꯒꯨꯝꯕꯔ ꯑꯃꯗꯤ ꯌꯥꯎꯔꯛꯇꯧ ꯃꯥꯜꯂꯦ꯫ ꯉꯥꯗꯨꯗꯤ ꯆꯥꯔꯔꯣꯏꯗꯝꯅꯤꯅꯀꯣ ꯑꯗꯨꯃꯥꯏꯅ ꯇꯧꯔꯗꯧ ꯃꯥꯜꯂꯦ꯫ ꯑꯗꯨ ꯅꯪꯗꯤ ꯕ꯭ꯔꯦꯛꯐꯥꯁ ꯀꯩꯀꯥꯗꯤ ꯑꯝꯇ ꯆꯥꯗ꯭ꯔꯕꯣ ꯀꯃꯥꯏꯅ ꯇꯧꯒꯦ ꯍꯧꯖꯤꯛꯐꯥꯎ꯫
ꯂꯐꯣꯏ ꯆꯥꯔꯦ ꯀꯕꯣꯛ ꯆꯥꯔꯦ ꯑꯗꯨꯗꯨꯒ ꯂꯩꯔꯝꯃꯤ꯫ ꯑꯩꯈꯣꯏꯁ ꯆꯥꯛ ꯉꯥꯟꯅ ꯆꯥꯕꯅꯤꯅꯦ ꯑꯗꯨꯝ ꯕ꯭ꯔꯦꯛꯐꯥꯁꯇꯁꯨ ꯌꯥꯝ ꯀꯥ ꯍꯦꯟꯅ꯫ ꯆꯥꯔꯨꯗ꯭ꯔꯁꯨ ꯌꯥꯏꯑꯕꯀꯣ ꯑꯗꯨꯒ ꯑꯗꯨꯝ ꯀꯩꯅꯣ ꯇꯧꯗꯣꯏꯅꯦ꯫ ꯑꯩ ꯑꯩꯒꯤ ꯅꯍꯥꯟꯀꯣ ꯎ ꯉꯔꯥꯡ ꯀꯩꯅꯣꯝ ꯂꯩꯔꯛꯄ ꯑꯩꯈꯣꯏ ꯂꯥꯏꯔꯤꯛ ꯄꯥ ꯑꯃ ꯂꯩꯔꯛꯄ꯫ ꯁꯦꯝꯍꯜꯂꯝꯕꯅꯦ ꯏꯅꯥꯎꯄꯥ ꯁꯦꯝꯃꯦꯕ ꯂꯣꯏꯔꯦ ꯈꯣꯠꯂꯦ꯫ ꯆꯥꯔꯖꯁꯨ ꯈꯔ ꯌꯥꯎꯔꯝꯃꯦꯗ ꯃꯒꯤ ꯆꯥꯔꯖꯔꯁꯤꯀꯣ꯫ ꯑꯁꯦꯡꯕ ꯅꯠꯇꯕ ꯑꯃ ꯑꯇꯣꯞꯄ ꯑꯃ ꯍꯥꯞꯄꯝꯃꯦꯕ ꯑꯗꯨ ꯈꯤꯇꯪ ꯅꯨꯡꯉꯥꯏꯇꯦ꯫ ꯑꯇꯣꯞꯄ ꯃꯈꯩꯗꯤ ꯌꯥꯝ ꯅꯨꯡꯉꯥꯏꯔꯦ ꯑꯗꯨꯒ ꯃꯥꯒꯤ ꯀꯣꯕꯔꯗꯨꯁꯨ ꯂꯧꯔꯨꯗ꯭ꯔꯦꯕꯀꯣ꯫ ꯀꯣꯄꯔꯁꯨ ꯍꯥꯏꯈꯤꯕꯅꯤ ꯅꯍꯥꯟ ꯏꯅꯥꯎꯄꯥ ꯑꯃ ꯂꯩꯕꯅꯦꯕ ꯕꯖꯥꯔꯗ ꯐꯝꯕ꯫ ꯃꯥꯅ ꯆꯜꯍꯟꯈꯤꯕꯅꯦ ꯃꯥꯅ ꯂꯥꯛꯄꯒ ꯍꯥꯏꯔꯛꯀꯦ ꯀꯣꯕꯔ ꯌꯥꯎꯗꯕꯁꯦ ꯍꯥꯏꯗꯤ꯫ ꯀꯛ ꯇꯔ ꯀꯥꯏꯒꯤꯗ꯭ꯔꯥ ꯈꯣꯠꯀꯗ꯭ꯔꯥ ꯀꯤꯕꯗꯣ꯫ ꯇꯦꯝꯄꯔꯁꯨ ꯑꯅꯧꯕ ꯑꯃ ꯀꯦꯝꯄꯔꯁꯨ ꯃꯔꯤ ꯈꯤꯇꯪ ꯆꯠꯂꯦꯕ꯫ ꯑꯁꯤꯁꯨ ꯑꯃ ꯁꯤꯟꯗꯣꯛꯀꯦ ꯇꯧꯕꯅꯤ ꯀꯣꯕꯔ ꯌꯥꯎꯗ꯭ꯔꯗꯤ ꯑꯩꯗꯤ ꯄꯥꯏꯕꯁꯦ ꯌꯥꯝ ꯀꯤꯖꯩꯑꯕꯀꯣ ꯑꯗꯣ ꯑꯅꯧꯕ ꯑꯣꯏ꯫ ꯒꯤ ꯍꯥꯟꯅꯁꯨ ꯁꯨꯃꯥꯏꯅ ꯑꯗꯨꯝ ꯑꯁꯤꯒꯨꯝꯕꯁꯤ ꯄꯥꯏꯔꯛꯇꯕꯒꯤ ꯑꯃ꯫ ꯈꯨꯠꯂꯣꯏꯗꯕꯩ ꯇꯥꯏꯞ ꯇꯧꯕꯗꯣ ꯑꯗꯨꯃꯥꯏꯅ ꯇꯧꯏ ꯅꯨꯡꯉꯥꯏꯇꯦꯕ꯫ ꯑꯗꯨꯝ ꯀꯩꯅꯣ ꯇꯧꯒꯔꯗꯤ ꯐꯇꯣꯏꯕ ꯈꯔ ꯈꯔ ꯄꯥꯏꯔꯗꯤ ꯑꯗꯨ ꯃꯥ ꯉꯁꯥꯏ꯫ ꯍꯥꯏꯐꯦꯠ ꯁꯨꯃꯥꯏ ꯁꯨꯃꯥꯏꯅ ꯇꯧꯔ ꯈꯣꯠꯂꯣ ꯇꯧꯔꯣ ꯇꯥꯛꯑꯝꯕꯅꯦ ꯑꯗꯨꯗꯨꯒ ꯂꯩꯔꯤ
ꯍꯣꯏ ꯑꯗꯨꯕꯨꯗꯤ ꯑꯗꯨꯝ ꯄꯥꯏꯔꯒ ꯍꯩꯔꯛꯄꯅꯤꯗ ꯑꯅꯧꯕ ꯍꯥꯏꯕ ꯄꯣꯠꯁꯤ ꯑꯅꯧꯕ ꯑꯃ ꯌꯥꯎꯗꯅ ꯑꯔꯤꯕ ꯑꯣꯜꯂꯛꯇꯕꯅꯦꯕꯀꯣ ꯑꯗꯨꯅ ꯇꯧꯗꯅ ꯀꯩꯁꯨ ꯈꯪꯉꯔꯣꯏꯗꯕꯅꯤ ꯑꯗꯨꯝ ꯍꯥꯏꯕꯗꯤ ꯑꯩꯗꯤ ꯈꯪꯗꯦ ꯈꯪꯗꯦꯅ ꯂꯩꯈ꯭ꯔꯒꯗꯤꯀꯣ ꯑꯗꯨꯅ ꯑꯗꯨꯝ ꯍꯥꯏꯕꯗꯤ ꯆꯪꯗꯕꯁꯨ ꯌꯥꯔꯣꯏꯗꯕ ꯄꯣꯠ ꯑꯣꯏꯔꯕꯅꯤꯅ ꯑꯗꯨꯝ ꯍꯩꯖꯤꯟꯕꯗꯣ ꯀꯥꯟꯅꯩ ꯍꯥꯏꯕꯗꯤ ꯉꯁꯤ ꯅꯣꯡꯃ ꯈꯨꯜꯂꯣꯏꯔꯝꯗ꯭ꯔꯁꯨ ꯇꯦꯛ ꯇꯦꯛ ꯄꯥꯏꯔꯒ ꯑꯗꯨꯝ ꯈꯨꯜꯂꯣꯏꯔꯛꯀꯅꯦꯕꯀꯣ ꯑꯗꯨꯒ ꯍꯣꯏ ꯀꯕꯔꯒꯨꯝꯕ ꯌꯥꯎꯗꯕꯁꯦ ꯏꯁꯥꯁꯦ ꯏꯔꯨꯝ ꯂꯨꯝꯗꯕꯅꯦ ꯍꯥꯏꯕꯗꯤ ꯀꯩꯅꯣꯝꯃꯕꯨ ꯇꯥꯈꯔꯦ ꯈꯜꯂꯣ ꯅꯠꯇ꯭ꯔꯒ ꯇꯥꯕ ꯊꯦꯡꯕ ꯈꯣꯠꯄ ꯁꯨꯝ ꯇꯧꯕ ꯇꯧꯔꯒꯗꯤꯅ ꯏꯁꯥꯁꯦ ꯏꯁꯤꯡ ꯆꯤꯡꯅꯕꯗꯨꯀꯣ ꯑꯗꯒꯤ ꯄꯩꯁꯥꯗꯨꯁꯨ ꯑꯉꯥꯡ ꯅꯠꯇꯕꯅꯤꯅ ꯑꯦ ꯁꯤꯁꯤꯃ ꯇꯥꯈ꯭ꯔꯦ ꯀꯥꯏꯈ꯭ꯔꯦ ꯍꯥꯏꯔꯒ ꯑꯃ ꯀꯣꯛ ꯂꯩꯔ ꯂꯣꯏꯔꯦ ꯑꯗꯨ ꯑꯣꯏꯗꯕꯅꯤꯅꯅꯦ ꯋꯥꯈꯜꯁꯦ ꯌꯥꯝꯅ ꯂꯨꯝꯖꯗꯕꯗꯨ ꯇꯧꯕꯅꯦꯕꯀꯣ ꯑꯗꯨ ꯐꯕꯨꯗꯤ ꯐꯩꯌꯦ ꯀꯕꯔꯒꯨꯝꯕ ꯑꯃ ꯍꯥꯞꯆꯤꯟꯕꯗꯨꯅ ꯍꯥꯏꯕꯗꯤ ꯈꯤꯇꯪ ꯃꯥꯏꯅꯔꯒꯨꯝꯕ ꯄꯣꯠ ꯑꯃꯗꯒꯤꯗꯤ ꯀꯩꯅꯣ ꯇꯧꯕ ꯉꯝꯃꯤꯗꯅꯀꯣ ꯀꯟꯊꯣꯛꯄ ꯉꯝꯃꯤꯗꯅ ꯑꯗꯨꯅ ꯀꯕꯔꯗꯣ ꯍꯪꯉꯒ ꯑꯗꯨꯝ ꯍꯥꯞꯆꯤꯜꯂꯣ ꯑꯗꯨꯗꯨꯕꯨꯗꯤ ꯑꯗꯨꯒꯅꯦ ꯅꯪꯅ ꯕ꯭ꯔꯦꯛꯐꯥꯁ ꯍꯥꯏꯗꯣ ꯑꯩꯅ ꯌꯥꯝ ꯆꯥꯍꯟꯅꯤꯡꯕ ꯃꯑꯣꯡꯗ ꯑꯃ ꯅꯤꯡꯁꯤꯡꯉꯛꯄ ꯍꯥꯏꯇꯥꯔꯦ ꯅꯪꯅ ꯂꯐꯣꯏꯒ ꯆꯥꯏ ꯈꯣꯠꯂꯦ ꯍꯥꯏꯕꯗꯣ ꯑꯩꯅ ꯆ ꯍꯥꯏꯅꯤꯡꯉꯤꯁꯤꯅ ꯁꯨꯃꯥꯏꯅ ꯇꯧꯕꯗꯨꯅꯦꯕꯀꯣ ꯀꯕꯣꯛ ꯍꯤꯡꯇꯣꯠꯀꯨꯝꯕ ꯂꯩꯔꯒꯗꯤ ꯀꯕꯣꯛ ꯍꯤꯡꯇꯣꯠꯇꯣ ꯑꯗꯨꯗꯨꯅ ꯂꯐꯣꯏꯗꯨꯅꯦ ꯑꯗꯨꯒ ꯨꯍꯤꯗꯨꯒ ꯆꯨꯍꯤ ꯈꯔ ꯍꯥꯞꯆꯜꯂꯦꯗꯅ ꯑꯗꯨꯒ ꯃꯤꯛꯁ ꯇꯧꯔꯒ ꯆꯥꯕꯗꯣ ꯑꯗꯨ ꯌꯥꯝ ꯍꯥꯎꯕꯅꯦꯕꯀꯣ ꯅꯪ ꯑꯣꯠꯀꯨꯝꯕ ꯂꯩꯖꯔꯕꯨꯗꯤ ꯑꯣꯠꯀꯨꯝꯕ ꯈꯔ ꯍꯥꯞꯆꯤꯟꯒꯦꯁꯨ ꯌꯥꯏꯀꯣ ꯍꯥꯞꯄꯒꯦ ꯍꯥꯏꯔꯁꯨ ꯑꯩꯅ ꯍꯧꯖꯤꯛ ꯍꯥꯏꯔꯤꯕ ꯑꯍꯨꯝꯗꯣ ꯑꯗꯨꯃꯥꯏꯅ ꯇꯣꯠꯂꯒ ꯆꯕꯗꯨ ꯌꯥꯝ ꯍꯥꯎꯕꯅꯦ ꯑꯩ ꯉꯔꯥꯡ ꯍꯥꯏꯔꯞ ꯌꯦꯡꯉꯦꯕꯀꯣ ꯍꯥꯏꯕꯗꯤ ꯑꯩꯁꯨ ꯑꯩꯈꯣꯏꯒꯤ ꯂꯐꯣꯏ ꯄꯥꯜꯂꯦꯕꯀꯣ ꯑꯗꯣ ꯊꯑꯣꯏꯅ ꯑꯝꯇ ꯆꯥꯁꯤꯟꯗꯔꯤꯕꯑ ꯍꯥꯏꯕꯗꯤ ꯑꯗꯨꯝ ꯈꯪꯗꯦ ꯁꯨꯝ ꯂꯩ ꯍꯥꯏꯕꯒꯤ ꯑꯗꯨꯝ ꯑꯩꯅ ꯆꯥꯅꯤꯡꯕ ꯃꯇꯝꯗ ꯆꯥꯕ ꯌꯥꯔꯅꯤꯒ ꯈꯟꯕꯒꯤ ꯑꯃꯁꯨꯡ ꯏꯆꯥ ꯆꯥꯗꯕꯤꯗ ꯇꯧꯋꯦꯕꯀꯣ ꯑꯗꯣ ꯉꯔꯥꯡꯗꯤ ꯑꯗꯨꯃꯥꯏꯅ ꯍꯜꯂꯛꯄꯁꯦ ꯆꯥꯛꯁꯨ ꯂꯥꯡꯒꯨꯝ ꯇꯧꯋꯦꯅ ꯀꯕꯣꯛ ꯍꯤꯡꯇꯣꯜꯁꯨ ꯈꯔ ꯂꯩꯔꯝꯕ ꯍꯥꯏꯇꯥꯥꯔꯦ ꯆꯨꯍꯤꯕꯨꯗꯤ ꯍꯥꯟꯅꯗꯤ ꯑꯗꯨꯝ ꯊꯝꯃꯦꯕꯀꯣ ꯑꯩꯈꯣꯏꯀꯣ ꯈꯔ ꯑꯗꯨꯗ ꯑꯗꯨꯃꯥꯏꯅ ꯇꯧꯔꯒ ꯆꯥꯔꯒ ꯌꯦꯡꯉꯨꯕꯗ ꯌꯥꯝ ꯍꯥꯎ ꯂꯩꯔꯝꯃꯦꯕꯀꯣ ꯀꯣ ꯑꯗꯨ ꯅꯪꯅꯁꯨ ꯑꯗꯨꯝ ꯄꯥꯝꯗꯧ ꯃꯥꯟꯕ ꯀꯣ ꯈꯪꯗꯦ ꯅꯪꯅ ꯑꯊꯨꯝꯕ ꯄꯥꯝꯗꯅꯕꯒꯤ ꯑꯣꯏꯔꯕꯨꯗꯤꯀꯣ
ꯑꯗꯨꯗ ꯃ ꯑꯩꯁꯨ ꯑꯗꯨꯃꯥꯏꯅ ꯆꯥꯔꯝꯃꯤ ꯄꯣꯠꯇꯨꯀꯣ ꯑꯍꯤꯡ ꯑꯃ ꯇꯤꯡꯉꯝꯗꯣꯏꯅꯦꯕ ꯍꯧꯖꯤꯛ ꯀꯩꯅꯣꯁꯦ ꯑꯩꯈꯣꯏ ꯁꯪꯒꯣꯝ ꯑꯃ ꯑꯩꯈꯣꯏ ꯑꯁꯥꯕ ꯑꯃ ꯂꯩꯗꯅꯀꯣ ꯖꯥꯔꯗ ꯌꯣꯟ ꯂꯨꯄꯥ ꯇꯔꯥꯃꯉꯥꯃꯥꯏ ꯄꯤꯕꯗꯣ ꯑꯗꯨꯏꯗꯨꯃ ꯍꯥꯞꯆꯤꯜꯂꯅꯤ ꯑꯗꯨꯒ ꯑꯣꯠꯇꯨꯃ ꯍꯥꯞꯆꯤꯜꯂꯅꯤ ꯑꯗꯒꯤ ꯆꯤꯌꯥꯔ ꯁꯤꯠꯅ ꯈꯔ ꯑꯗꯨꯃꯥꯏꯅ ꯇꯤꯡꯉꯝꯗꯣꯏꯅꯦꯕ ꯑꯗꯨꯗꯨꯒ ꯑꯌꯨꯛ ꯌꯥꯎꯔꯛꯄꯁꯤꯗ ꯑꯗꯨꯝ ꯆꯨꯏ ꯈꯔ ꯍꯥꯞꯆꯤꯜꯂꯒ ꯑꯗꯨꯝ ꯂꯐꯣꯏ ꯈꯔ ꯍꯥꯞꯆꯤꯜꯂꯒ ꯐꯣꯂꯥꯒꯤ ꯇꯥꯏꯞ ꯇꯧꯔꯒ ꯑꯗꯨꯝ ꯅꯣꯡꯃ ꯇꯤꯡꯉꯝꯕꯗꯣ ꯑꯗꯨꯅ ꯍꯦꯟꯅ ꯍꯥꯎꯕ ꯍꯦꯜꯂꯦꯅ ꯈꯨꯗꯛꯇ ꯇꯤꯡꯕꯨꯗꯤ ꯑꯗꯨꯃꯥꯏꯅ ꯇꯧꯔꯒ ꯇꯤꯡꯉ ꯇꯤꯡꯉ ꯆꯔꯝꯕꯅꯤ ꯑꯗꯨꯝ ꯆꯥꯏ ꯑꯗꯨꯝ ꯑꯩꯁꯨ ꯍꯥꯎꯋ ꯈꯪꯉꯦꯕꯀꯣ ꯑꯗꯩ ꯁꯦꯝꯒꯨꯝꯕ ꯂꯩꯇꯥꯥꯔꯗꯤ ꯁꯦꯡꯒꯨꯝꯖ ꯑꯗꯨꯝ ꯈꯔ ꯁꯣꯏꯖꯟꯕꯤꯔꯅꯤ ꯍꯩ ꯔꯥ ꯂꯩꯇꯔ ꯑꯗꯨꯝ ꯍꯥꯞꯄ ꯌꯥꯏ ꯑꯗꯒꯤ ꯑꯀꯪꯕ ꯑꯩ ꯀꯩꯅꯣ ꯃꯌꯥꯝꯗꯁꯨ ꯑꯗꯨꯝ ꯍꯥꯞꯄ ꯌꯥꯏꯑꯕ ꯑꯗꯨ ꯍꯥꯟꯅ ꯆꯥꯔꯝꯃꯦ ꯑꯗꯨ ꯑꯣꯏꯇꯥꯔꯁꯨ ꯑꯗꯨꯐꯥꯎꯛ ꯆꯥꯁꯤꯜꯂꯨꯔꯅꯤ ꯆꯥꯛꯇꯨ ꯑꯃꯨꯛ ꯍꯥꯏꯗꯤ ꯄꯨꯂꯞ ꯄꯨꯂꯞ ꯆꯥꯃꯤꯟꯅꯕꯗꯨꯝ ꯐꯩꯌꯦꯅ ꯍꯥꯏꯗꯤ ꯊꯕꯛ ꯏꯪꯈꯥꯡꯁꯨ ꯑꯩꯅ ꯂꯣꯏꯁꯤꯟꯍꯧꯗꯧꯕ ꯅꯠꯇꯕꯅꯤꯅ ꯑꯩꯈꯣꯏꯃꯥꯏꯅ ꯇꯧꯕꯅꯤꯅ ꯃꯆꯦꯠ ꯃꯆꯦꯠ ꯑꯩꯅ ꯑꯃꯨꯛ ꯈꯤꯇꯅ ꯆꯥꯔ ꯑꯃꯛ ꯄꯥꯏꯖꯤꯜꯂ ꯇꯝꯕꯁꯨ ꯅꯨꯡꯉꯥꯏꯇꯦ ꯑꯗꯩ ꯑꯃꯨꯛ ꯐꯦꯡꯉꯦꯁꯨ ꯁꯨꯝ ꯅꯨꯡꯉꯥꯏꯇꯦ ꯑꯗꯨꯒꯤ ꯆꯥꯔꯤꯀꯥꯟ ꯑꯗꯨꯝ ꯑꯋꯥꯣꯠ ꯑꯄꯥꯗ ꯑꯗꯨ ꯌꯦꯡꯅꯔꯒ ꯑꯗꯨꯝ ꯄꯨꯂꯞ ꯆꯥꯛꯍꯥꯎꯁꯤꯡꯦꯡꯅ ꯇꯧꯕꯒꯤ ꯑꯗꯨꯃꯥꯏꯅ ꯆꯥꯕꯒꯤ ꯑꯗꯨꯝ ꯍꯩꯅꯈꯤꯕꯒꯤ ꯋꯥꯔꯤꯗ ꯑꯗꯨꯝ ꯑꯥꯗ ꯂꯩꯔꯕꯨꯗꯤ ꯑꯗꯨꯝ ꯆꯥꯗꯣꯏꯅꯦꯕ ꯑꯩ ꯑꯗꯨꯝ ꯑꯩꯒꯤꯗꯤ ꯑꯣꯠꯁꯦ ꯋꯥꯠꯄ ꯌꯥꯗꯦ ꯑꯗꯣ ꯁꯪꯒꯣꯝꯁꯤꯒꯤ ꯁꯪꯒꯣꯝꯗꯨꯒ ꯋꯥꯠꯄ ꯌꯥꯗꯦꯕꯀꯣ ꯑꯩꯅ ꯆꯥꯗꯕꯩ ꯍꯟꯗꯛꯇꯤ ꯐꯖꯅ ꯑꯗꯨꯝ ꯈꯥꯡꯉ ꯂꯩꯔꯦ ꯑꯩꯅ ꯆꯥꯔꯗꯤ ꯑꯗꯨꯝ ꯊꯨꯔ ꯊꯨꯔ ꯂꯣꯏꯗꯣꯏꯅꯦꯕꯀꯣ ꯑꯗꯨ ꯌꯨꯝꯗ ꯂꯩꯕꯅꯤꯅ ꯀꯩꯁꯨ ꯀꯥꯏ ꯍꯥꯏꯦꯅ ꯑꯗꯨꯁꯨ ꯆꯥꯅꯤꯡꯕ ꯐꯥꯎꯗꯕ ꯍꯥꯏꯗꯤꯣ ꯆꯥꯛꯇꯣ ꯑꯗꯨꯝ ꯉꯟꯅ ꯆꯥꯗꯣꯔꯔꯕꯅꯤꯅ ꯑꯗꯨꯃꯥꯏꯅ ꯈꯟꯕꯒꯤꯅꯤꯗ
ꯍꯣꯏ ꯑꯗꯨꯕꯨꯗꯤ ꯍꯥꯏꯕꯗꯤ ꯆꯥꯃꯤꯟꯅꯕꯁꯦ ꯀꯩ ꯍꯥꯏꯅꯤ ꯃꯤꯁꯨ ꯌꯥꯝꯕ ꯅꯠꯇꯕꯅꯤꯅ ꯑꯃꯃ ꯁꯨꯝ ꯆꯥꯜꯂꯤꯗ ꯁꯔꯨꯛꯇꯤ ꯆꯥꯔꯤꯀꯥꯟꯗ ꯄꯨꯟꯅ ꯆꯥꯔꯒ ꯁꯦꯡꯗꯣꯛꯑꯒ ꯐꯦꯡꯗꯣꯛ ꯈꯥꯠꯇꯣꯛ ꯇꯧꯕꯅ ꯅꯨꯡꯉꯥꯏꯕꯅꯦꯕꯀꯣ ꯍꯥꯏꯕꯗꯤ ꯅꯪꯅ ꯆ ꯅꯪꯅ ꯉꯥꯏꯍꯥꯛꯇꯪ ꯂꯩꯔ ꯆꯥꯏ ꯍꯥꯏꯔꯁꯨ ꯃꯣꯏꯅ ꯆꯥ ꯂꯣꯏꯕꯒꯤ ꯆꯒꯨꯝ ꯀꯩꯀꯥ ꯈꯔ ꯇꯥꯕꯗꯣ ꯑꯗꯨꯝ ꯊꯝꯂꯝꯕ ꯌꯥꯕ ꯅꯠꯇꯦꯕ ꯅꯠꯇ꯭ꯔꯥ ꯑꯗꯨꯒꯤ ꯑꯃꯨꯛ ꯁꯦꯡꯗꯣꯛꯑꯅꯤ ꯑꯃꯨꯛ ꯇꯩꯊꯣꯛꯑꯅꯤ ꯑꯗꯩ ꯉꯥꯏꯍꯥꯛ ꯂꯩꯔꯒ ꯅꯪ ꯑꯃꯨꯛ ꯆꯥꯁꯤꯜꯂꯅꯤ ꯅꯪꯅꯕꯨꯗꯤ ꯇꯧꯋꯦ ꯍꯥꯏꯔꯒꯁꯨ ꯍꯟꯖꯤꯟ ꯍꯟꯖꯤꯟ ꯇꯧꯅꯩꯗꯅꯀꯣ ꯊꯕꯛꯇꯣ ꯑꯗꯨꯅ ꯑꯗꯨꯝ ꯍꯣꯏ ꯄꯨꯟꯅ ꯆꯥꯔꯤꯀꯥꯟꯗ ꯆꯥꯍꯧꯕꯗꯨꯅꯕꯨꯗꯤ ꯐꯩꯌꯦꯕꯀꯣ ꯍꯣꯏ ꯅꯣꯏꯒꯤꯅ ꯉꯟꯅ ꯆꯥꯕꯅꯤꯅ ꯑꯗꯨꯃꯥꯏꯅ ꯍꯥꯏꯗꯤ ꯕ꯭ꯔꯦꯛꯐꯥꯁꯇꯨ ꯌꯥꯎꯗ꯭ꯔꯒꯁꯨ ꯆ ꯆꯥꯛꯇꯨ ꯉꯟꯇꯥ ꯆꯥꯈꯤꯕꯅꯤꯅ ꯐꯔꯦ ꯑꯩꯈꯣꯏꯒꯤꯅ ꯑꯃꯨꯛ ꯑꯗꯨꯃꯥꯏꯅ ꯇꯧꯗꯕꯅꯤꯅ ꯑꯗꯨꯝ ꯕ꯭ꯔꯦꯛꯐꯥꯁꯁꯦ ꯈꯔ ꯑꯗꯨꯝ ꯆꯥꯏꯕꯀꯣ ꯑꯗꯣ ꯑꯌꯨꯛꯇꯕꯨꯗꯤ ꯑꯩꯁꯨ ꯌꯥꯝ ꯀꯩꯅꯣ ꯇꯧꯕꯗꯨꯗꯤ ꯆꯥꯁꯟꯗꯦꯕꯀꯣ ꯌꯥꯝ ꯀꯟꯅ ꯊꯨꯝꯕ ꯈꯣꯠꯄꯗꯨꯕꯨꯗꯤ ꯉꯔꯥꯡ ꯅꯨꯡꯗꯥꯡ ꯋꯥꯏꯔꯝ ꯑꯥꯗꯒꯤ ꯍꯜꯂꯛꯑꯒ ꯆꯥꯕꯅꯦꯕꯣ ꯑꯩꯅ ꯉꯁꯥꯏ ꯍꯥꯏꯕꯗꯨꯅꯀꯣ ꯑꯗꯨꯅ ꯉꯁꯤꯗꯤ ꯊꯕꯛ ꯏꯆꯤꯟ ꯆꯤꯟꯗ꯭ꯔꯕꯣ ꯅꯠꯇ꯭ꯔꯒ ꯉꯁꯤꯁꯨ ꯊꯕꯛꯅ ꯂꯥꯏꯟꯗ ꯂꯦꯡꯉꯒ ꯂꯩꯔꯤꯕ꯭ꯔꯣ ꯀꯃꯥꯏꯅ ꯇꯧꯒꯦ ꯉꯁꯤꯗꯤ
ꯉꯁꯤꯁꯦ ꯊꯕꯛꯄꯨꯗꯤ ꯊꯣꯏꯗꯣꯛꯄ ꯂꯩꯇꯦ ꯑꯗꯣ ꯍꯣꯔꯦꯟ ꯀꯩꯅꯣꯅꯤ ꯆꯠꯂꯨꯒꯅꯤ ꯏꯃꯥꯟꯅꯕꯤꯒꯤ ꯑꯃ ꯃꯥꯒꯤ ꯂꯥꯏꯌꯦꯡꯕꯒꯤ ꯂꯩꯕꯗꯣ ꯃꯣꯏ ꯃꯐꯝꯗꯣ ꯑꯗꯨ ꯆꯠꯂꯨꯅꯤ ꯑꯗꯒꯤ ꯏꯃꯥꯟꯅꯕ ꯑꯃ ꯃꯄꯥꯟ ꯂꯝꯗ ꯂꯩꯕꯗꯣ ꯑꯗꯨ ꯃꯣꯏꯒꯤ ꯃꯃꯥꯈꯣꯏ ꯃꯅꯥꯛꯇꯁꯨ ꯆꯠꯂꯨꯅꯤ ꯍꯣꯏ ꯅꯍꯥꯟ ꯀꯩꯅꯣꯝꯃ ꯍꯪꯒꯦ ꯂꯥꯛꯑꯣ ꯈꯣꯠꯂꯣ ꯇꯧꯔꯒ ꯏꯃꯥꯟꯅꯕꯗꯨꯅ ꯃꯥꯟ ꯃꯩ ꯃꯥꯏ ꯄꯩꯁꯥ ꯀꯥꯞꯄ ꯈꯣꯠꯄ ꯌꯥꯎꯕ ꯌꯥꯎꯗꯕꯗꯣ ꯍꯥꯏꯗꯤ ꯃꯣꯏ ꯃꯆꯤ ꯑꯣꯏꯣꯏꯁꯨ ꯁꯨꯝ ꯈꯪꯍꯟꯅꯤꯡꯗꯕꯒꯤꯀꯣ ꯑꯩꯉꯣꯟꯗ ꯇꯧꯔꯒ ꯍꯥꯏꯕꯗꯤ ꯑꯗꯨꯝ ꯃꯣꯏꯒꯤꯁꯨ ꯌꯨꯝ ꯑꯃ ꯄꯥꯟꯖꯈ꯭ꯔꯕꯅꯤꯅ ꯃꯆꯥꯥꯅ ꯅꯨꯄꯤꯅꯤ ꯍꯥꯏ ꯇꯇꯥꯔꯁꯨ ꯇꯣꯉꯥꯟꯅ ꯂꯩꯕ ꯌꯥꯌꯣ ꯀꯩꯅꯃꯥꯏ ꯈꯟꯈ꯭ꯔꯦ ꯍꯥꯏꯇꯥꯔꯦ ꯑꯗꯨ ꯋꯥ ꯇꯥꯅꯕ ꯑꯃꯗꯤꯝ ꯃꯥꯒ ꯃꯆꯥꯅꯨꯄꯥꯗ ꯉꯥꯏꯔꯕꯅꯤꯅ ꯑꯋꯥꯠꯄ ꯑꯗꯩ ꯄꯩꯁꯥ ꯅꯨꯡꯁꯥ ꯃꯥꯅ ꯑꯃꯨꯛ ꯀꯥꯞꯄꯁꯨ ꯑꯗꯩ ꯍꯩꯇ꯭ꯔꯁꯨ ꯃꯉꯣꯟꯗ ꯑꯗꯨꯝ ꯀꯥꯞꯄ ꯌꯥꯎꯋ ꯄꯩꯁꯥꯗꯣ ꯌꯥꯎꯔ ꯂꯩꯗꯣꯏꯅꯦꯕ ꯑꯗꯣ ꯄꯩꯁꯥꯗꯨ ꯑꯗꯨ ꯀꯥꯞꯊꯣꯛ ꯀꯥꯁꯤꯟ ꯇꯧꯕꯗꯣ ꯍꯩꯇꯕꯅꯤꯅ ꯃꯣꯏ ꯑꯇꯩꯁꯨ ꯍꯥꯏꯕ ꯅꯨꯡꯉꯥꯏꯇꯕꯒꯤ ꯃꯥꯒ ꯄꯣꯛꯝꯅꯕꯗꯨꯅ ꯑꯩꯗꯤ ꯌꯨꯝꯗ ꯂꯩꯕꯅꯤꯅ ꯑꯩ ꯑꯗꯨꯝ ꯌꯥꯔꯗꯤ ꯍꯣꯔꯦꯟ ꯅꯨꯡꯗꯥꯡ ꯋꯥꯏꯔꯝ ꯅꯠꯇ꯭ꯔ ꯊꯤꯡꯉꯕ ꯁꯪꯉꯗꯤ ꯑꯝꯇ ꯆꯠꯄꯤꯌꯨ ꯑꯗꯨꯗꯨꯒ ꯑꯝꯇ ꯌꯦꯡꯕꯤꯌꯣ ꯈꯣꯠꯂꯣ ꯍꯥꯏꯔꯛꯄꯅꯦꯕꯀꯣ ꯑꯗꯨꯏꯗꯨꯒ ꯑꯗꯨꯒꯤꯁꯨ ꯆꯠꯂꯨꯅꯦꯣꯏ ꯑꯗꯨꯕꯨꯗꯤ ꯂꯨꯕ ꯊꯕ ꯅꯠꯇꯦ ꯑꯗꯨ ꯇꯥꯔꯒꯁꯨ ꯃꯣꯏ ꯆꯠꯄ ꯍꯥꯏꯔꯦꯅ ꯍꯦꯛ ꯃꯤꯒꯤ ꯆꯠꯄꯁꯤꯗꯤ ꯍꯦꯛ ꯐꯝꯃꯨꯔꯒ ꯑꯩ ꯆꯠꯂꯒꯦ ꯍꯥꯏ ꯂꯥꯛꯄꯅꯤꯅ ꯑꯗꯩ ꯀꯩꯅꯣꯝ ꯂꯥꯛꯑꯕꯅꯦ ꯀꯩꯅꯣꯝ ꯆꯥꯁꯤ ꯀꯩꯅꯣꯝ ꯇꯧꯁꯤ ꯈꯇꯪ ꯂꯩꯀꯣ ꯈꯣꯠꯀꯣ ꯑꯗꯨꯝ ꯄꯨꯡꯈꯥꯏ ꯑꯃ ꯄꯨꯡ ꯑꯃꯗꯤ ꯑꯗꯨꯝ ꯐꯝꯃ ꯂꯩꯗꯣꯏꯅꯦꯕ ꯃꯇꯝꯗꯨꯣꯕꯨ ꯍꯥꯏꯔꯤꯕꯀꯣ
ꯍꯣꯏ ꯑꯗꯨꯅꯦ ꯑꯩꯅ ꯍꯥꯏꯁꯦ ꯅꯪꯅ ꯀꯩꯁꯨ ꯍꯥꯏꯕꯗꯤ ꯇꯨꯃꯤꯟꯅ ꯂꯩꯕ ꯅꯨꯃꯤꯠꯁꯦ ꯀꯩꯁꯨ ꯂꯩꯗꯧ ꯃꯥꯟꯗꯕ ꯑꯗꯨꯝ ꯍꯪꯉꯤꯕ ꯍꯥꯏꯗꯨꯅꯦꯕ ꯑꯩꯈꯣ ꯑꯩꯁꯨ ꯍꯥꯏꯗꯤ ꯅꯣꯡ ꯐꯥꯗꯣꯛ ꯀꯗꯥꯎ ꯌꯥꯕ ꯅꯨꯃꯤꯠꯇꯒꯗꯤ ꯑꯦ ꯑꯩ ꯉꯁꯤꯗꯤ ꯌꯨꯝꯗ ꯂꯦꯡꯗ ꯂꯩꯔꯅꯤ ꯀꯥꯏꯅ ꯍꯥꯏꯔꯛꯄ ꯌꯥꯎꯔꯒꯅꯦꯅ ꯍꯪꯉꯤꯅꯦꯕ ꯑꯩꯁꯨꯀꯣ ꯑꯗꯨꯝ ꯍꯥꯏꯕꯗꯤ ꯆꯥꯟꯁꯁꯤꯗꯤ ꯌꯥꯝ ꯅꯦꯝꯈ꯭ꯔꯦ ꯑꯗꯨꯒꯤ ꯑꯗꯨꯕꯨꯗꯤ ꯈꯪꯉꯦꯕ ꯑꯗꯒꯤ ꯍꯣꯏ ꯑꯗꯨꯕꯨꯗꯤ ꯍꯥꯏꯕꯗꯤ ꯃꯣꯏꯁꯨ ꯍꯥꯏꯕꯗꯤ ꯁꯨꯝ ꯅꯪꯁꯨ ꯅꯆꯥꯒꯨꯝꯕꯅꯦ ꯈꯜꯂꯒ ꯃꯣꯏꯅꯁꯨ ꯀꯣꯏꯖꯗꯕ ꯑꯗꯒꯤ ꯅꯪꯅꯁꯨ ꯑꯗꯨꯝ ꯍꯔꯥꯎ ꯍꯔꯥꯎ ꯇꯧꯃꯤꯟꯅꯕꯗꯨꯒꯤ ꯍꯥꯏꯕꯗꯤ ꯅꯪꯉꯣꯟꯗ ꯍꯥꯏꯔꯒꯅ ꯍꯦꯟꯅ ꯋꯥꯛ ꯋꯥꯟꯗꯣ ꯂꯨꯝꯕ ꯅꯨꯡꯉꯥꯏꯕ ꯃꯆꯥꯁꯨ ꯁꯤꯗ ꯂꯩꯇꯕꯅꯤꯅ ꯅꯣꯏꯒ ꯎꯔꯒ ꯈꯔ ꯑꯗꯨꯝ ꯉꯥꯛꯇꯪꯗ ꯑꯣꯏꯁꯨ ꯋꯥꯔꯤ ꯋꯥꯇꯥꯏ ꯁꯥꯕꯤꯔꯒ ꯍꯣ ꯊꯥꯖꯔꯗꯤ ꯐꯩꯗꯅꯀꯣ ꯃꯤ ꯑꯇꯣꯞꯄ ꯂꯩꯔꯒꯁꯨ ꯉꯁꯥꯏꯒꯤ ꯋꯥꯗꯣ ꯈꯤꯇꯪ ꯁꯦꯌꯔ ꯄꯨꯂꯞ ꯄꯨꯜꯂꯞ ꯍꯥꯏꯗꯣꯛꯄ ꯅꯨꯡꯉꯥꯏꯇꯕ ꯃꯇꯥꯡ ꯌꯥꯎꯔꯀꯥꯟꯗꯗꯤ ꯅꯨꯡꯉꯥꯏ ꯐꯥꯠꯇꯕꯅꯦꯕꯀꯣ ꯑꯗꯨꯅ ꯅꯪ ꯑꯣꯏꯔꯒꯗꯤ ꯃꯣꯏꯅꯁꯨ ꯀꯣꯏꯖꯗ꯭ꯔꯦ ꯅꯪꯅꯁꯨ ꯀꯣꯏꯗꯕꯅꯤꯅ ꯅꯪꯅꯁꯨ ꯑꯗꯨꯝ ꯍꯥꯏꯕꯗꯤ ꯐꯅ ꯂꯩꯃꯤꯟꯅꯕꯅꯤꯅ ꯑꯗꯨꯃꯥꯏꯅ ꯀꯣꯏꯕꯤꯔꯒ ꯋꯥꯔꯤ ꯋꯥꯇꯥꯏ ꯉꯥꯏꯍꯥꯛ ꯇꯧꯕꯗꯨꯁꯨ ꯐꯩ ꯑꯗꯨꯕꯨꯗꯤ ꯍꯣꯏ ꯑꯗꯨꯝ ꯍꯥꯏꯕꯗꯤ ꯃꯣꯏꯁꯨ ꯅꯪ ꯑꯣꯏꯕꯒꯤ ꯍꯥꯏꯔꯛꯏꯅꯦꯕ ꯑꯇꯣꯞꯄꯗꯗꯤ ꯀꯩꯁꯨ ꯍꯥꯏꯔꯨꯕ ꯅꯠꯇꯦꯗꯅꯀꯣ ꯅꯣꯏꯅꯁꯨ ꯍꯥꯟꯅꯗꯒꯤ ꯁꯨꯝ ꯀꯨꯏꯅ ꯄꯨꯜꯂꯛꯄꯒꯤ ꯑꯗꯨꯅ ꯑꯗꯨꯝ ꯆꯠꯂꯣ ꯑꯗꯨ ꯍꯣꯏ ꯉꯥꯏꯍꯥꯛ ꯎꯟꯅꯕꯤꯔꯒ ꯑꯗꯨꯝ ꯃꯣꯏꯒꯤꯁꯨ ꯅꯪꯅ ꯂꯩꯔꯤꯀꯥꯟꯗ ꯇꯧꯔꯝꯕ ꯌꯥꯕ ꯊꯕꯛ ꯀꯩꯀꯥ ꯍꯥꯏꯕꯗꯤ ꯄꯩꯁꯥ ꯅꯨꯡꯁꯥꯒꯤ ꯃꯇꯦꯡ ꯑꯣꯏꯔꯣ ꯑꯃ ꯑꯣꯏꯔꯣ ꯈꯔ ꯇꯧꯕꯤꯔꯝꯃꯣ ꯑꯗꯨꯒ ꯅꯪꯁꯨ ꯍꯥꯏꯗꯤ ꯀꯨꯏꯅ ꯂꯩꯗꯧ ꯅꯠꯇꯕꯃꯤꯅ ꯀꯩꯁꯨ ꯌꯥꯔꯔꯣꯏꯗꯅꯀꯣ ꯅꯪꯅ ꯑꯗꯨꯝ ꯇꯧ ꯂꯩꯕꯗꯨꯁꯨ ꯑꯗꯨꯅ ꯑꯗꯨꯝ ꯍꯥꯏꯕꯗꯤ ꯆꯠꯂꯝꯗꯥꯏꯒꯤ ꯎꯅꯕ ꯑꯣꯏꯅ ꯎꯅꯕꯤꯔꯒ ꯐꯖꯅ ꯑꯗꯨꯝ ꯇꯧꯕꯤꯔꯝꯃꯒ ꯍꯜꯂꯛꯑꯣ ꯑꯗꯨꯃꯥꯏꯅ ꯍꯥꯏꯅꯤꯡꯉꯦ ꯑꯩꯕꯨꯗꯤ
ꯍꯣꯏ ꯐꯔꯦ ꯐꯔꯦ ꯑꯗꯨꯗꯤ ꯑꯩ ꯊꯝꯒꯦ
ꯊꯝꯒꯦꯀꯣ ꯍꯣꯏ ꯍꯣꯏ